ꯑꯗꯨꯁꯨ ꯃꯣꯏꯒꯤ ꯊꯛꯁꯤ ꯈꯥꯁꯤ ꯈꯔ ꯁꯦꯅꯤꯌꯔꯅꯤ ꯖꯨꯅꯤꯌꯔꯅꯤ ꯈꯔ ꯍꯥꯏꯕꯒꯤ ꯄꯣꯠ ꯈꯔ ꯂꯩꯇꯕ ꯃꯥꯜꯂꯦ ꯃꯣꯏꯒꯤ ꯍꯣꯏ ꯀꯩꯅꯣ ꯑꯣꯏꯅ ꯈꯔ ꯂꯩꯌꯦ ꯑꯗꯨꯒ ꯀꯩꯕꯥ ꯀꯩꯅꯣ ꯍꯥꯎ ꯃꯆꯥ ꯈꯔꯗꯣ ꯑꯗꯨ ꯂꯩꯇꯦ ꯑꯗꯨ ꯂꯩꯇꯕꯅꯦꯅ ꯂꯩꯇ ꯆꯅꯦ ꯃꯣꯏ ꯃ ꯕꯤꯀꯥꯁ ꯍꯣꯏ ꯈꯔꯗꯤ ꯂꯩꯔꯛꯑꯦ ꯈꯪꯕ꯭ꯔꯥ ꯑꯍꯥꯟꯕꯗꯅ ꯃꯥ ꯃꯦꯟꯍꯟ ꯊꯣꯛꯄꯒꯤꯗ ꯀꯩꯅꯣ ꯊꯣꯛꯄꯒꯤꯗ ꯃꯥꯒꯤ ꯀꯩꯅꯣꯒ ꯏꯔꯦ ꯑꯗꯨ ꯁꯤ ꯀꯔꯤꯅꯣꯒ ꯍꯥꯏꯔ ꯌꯥꯅꯤ ꯈꯣꯏꯗꯧꯤ ꯁꯧꯒꯠꯈꯤꯕꯅꯦ ꯑꯗꯨꯁꯨ ꯀꯩꯅꯣꯝ ꯇ ꯗꯦ ꯑꯔꯩ ꯑꯗꯨꯁꯨ ꯑꯩꯈꯣꯏ ꯑꯩꯈꯣꯏ ꯑꯩꯈꯣꯏ ꯊꯥꯔꯠ ꯁꯦꯃꯤꯁꯇꯔꯇꯪ ꯇꯧꯕ ꯑꯣꯏꯔꯗꯤ ꯐꯕ ꯑꯩꯈꯣꯏ ꯄꯤ ꯑꯩꯩꯆ ꯗꯤ ꯃꯣꯏꯒꯤ ꯀꯩꯅꯣ ꯏꯁ꯭ꯀꯣꯂꯔꯁꯤꯡ ꯀꯩꯀꯥ ꯌꯥꯎꯋꯦꯕ ꯈꯪꯕ꯭ꯔꯥ ꯑ ꯃꯥꯒꯤ ꯇ ꯌꯥꯝꯅ ꯀꯩꯅꯣ ꯇꯧꯔꯒ ꯑꯗꯨꯃꯥꯏꯅꯒ ꯀꯩꯗꯧꯅꯕꯅꯣ ꯀꯥꯏꯅ ꯇꯧꯔꯒ ꯁꯤꯅ ꯀꯩꯗꯧꯅꯕꯅꯣ ꯀꯥꯏꯅꯒ ꯃꯥꯒꯤ ꯑꯗꯨꯃꯥꯏꯅ ꯇꯧꯕꯒꯤ ꯒꯤ ꯑꯃ ꯊꯦꯡꯅꯈꯔꯦꯕ ꯑꯗꯨꯒꯤꯁꯨ ꯈꯔ ꯅꯨꯡꯉꯥꯏꯅꯗꯕ ꯑꯩ ꯃꯥꯗꯤ ꯈꯔ ꯇꯝꯅꯩꯅꯦ ꯃꯥꯒꯤ ꯃꯤꯁꯇꯔ ꯃꯤꯁꯇꯔ ꯐ꯭ꯔꯦꯁꯔꯒ ꯃꯤꯁꯇꯔ ꯀꯩꯅꯣꯒꯤꯗ ꯑꯗꯨꯗ ꯃꯥꯒꯤꯁꯦ ꯌꯥꯝ ꯑꯃ ꯊꯣꯛꯄꯅꯦꯕ ꯈꯪꯕ꯭ꯔꯥ ꯃꯥꯁꯦ ꯈꯪꯕ꯭ꯔꯥ
ꯈꯪꯉꯦ ꯈꯪꯉꯦ ꯅꯤꯡꯁꯤꯡꯪꯉꯦ
ꯑꯩꯈꯣꯏꯅ ꯁꯞꯄꯣꯔꯇꯤꯞ ꯑꯣꯏꯅ ꯕꯤꯀꯥꯁ ꯀꯥꯏꯅ ꯇꯧꯔꯒꯣꯏ ꯄ꯭ꯂꯦ ꯄ꯭ꯂꯦ ꯆꯦꯛ ꯀꯩꯀꯥ ꯑꯩꯈꯣꯏꯒꯤ ꯀꯩꯅꯣ ꯇꯧꯔꯒ ꯊꯥꯒꯠꯄ ꯍꯥꯏ ꯇꯥꯔ ꯃꯥꯅ ꯑꯗꯨꯒꯤꯗꯨꯗ ꯁꯤ ꯀꯩꯗꯧꯅꯕꯅꯣ ꯀꯥꯏ ꯍꯥꯏꯕꯒꯤ ꯄꯣꯠ ꯑꯃꯗ ꯃꯥꯅ ꯍꯥꯏꯔꯛꯄꯗꯣ ꯑꯩꯈꯣꯏꯒꯤ ꯈꯣꯟꯗꯥ ꯈꯔ ꯅꯨꯡꯉꯥꯏꯇꯅ ꯍꯥꯏꯔꯛꯄ ꯍꯥꯏꯇꯥꯥꯔꯦ ꯅꯣꯏꯒꯤꯁꯨ ꯀꯩꯗꯧꯅꯕꯅꯣ ꯀꯥꯏ ꯍꯥꯏꯕꯗꯤ ꯄꯣꯠꯇ ꯌꯥꯝꯅ ꯃꯥꯅ ꯑꯍꯟ ꯑꯣꯏꯅ ꯌꯥꯝꯅ ꯀꯥꯛꯁꯟꯅ ꯁ ꯑꯉꯥꯡ ꯃꯁꯆꯥꯒꯤ ꯇꯥꯏꯞꯇ ꯈꯜꯂꯤ ꯀꯥꯏ ꯍꯥꯏꯕꯒꯤ ꯄꯣꯠ ꯑꯝꯗ ꯃꯥꯅ ꯑꯩꯈꯣꯏꯒꯤ ꯁ꯭ꯇꯦꯖꯇꯣ ꯃꯣꯏꯅ ꯈꯔ ꯏꯁ꯭ꯇꯦꯖꯇꯣ ꯋꯥꯡꯉꯦ ꯍꯥꯏꯕꯒꯤ ꯄꯣꯠꯇ ꯑꯩꯈꯣꯏꯁꯦ ꯂꯨ ꯗꯥꯎꯟ ꯇꯧꯔꯛꯄꯒꯤ ꯇꯥꯏꯞꯇ ꯉ ꯉꯥꯡꯉꯛꯄ ꯍꯥꯏꯇꯥꯔꯦ ꯂꯣꯛꯗꯥꯎꯟ ꯇꯧꯔꯛꯄꯒꯤ ꯉꯥꯡꯉ ꯑꯣꯏꯁꯤꯔꯥ ꯑꯩꯈꯣꯏꯗꯗꯤ ꯐꯔꯦꯕ ꯊꯥꯔꯠ ꯁꯦꯃꯤꯁꯇꯔ ꯑꯩꯈꯣꯏꯗꯗꯤ ꯐꯔꯦꯕ ꯑꯗꯣ ꯑꯩꯈꯣꯏꯅ ꯇꯧꯔꯤꯕ ꯄꯣꯠꯁꯤꯗ ꯏꯁꯀꯣꯂꯔ ꯈꯔ ꯌꯥꯎ ꯏꯁꯀꯣꯂꯔ ꯈꯔ ꯌꯥꯎꯈꯤꯕꯅꯦꯕ ꯆꯦ ꯀꯩꯅꯣꯏ ꯆ ꯀꯩꯅꯣꯍꯣꯏ ꯈꯔ ꯌꯥꯎꯒꯤꯈꯤꯕꯅꯦꯕ ꯑꯗꯨꯣ ꯏꯁꯀꯣꯂꯔꯁꯤꯡ ꯌꯥꯎꯕꯗꯨ ꯅꯨꯡꯉꯥꯏꯇꯦ ꯈꯣꯠꯇꯦ ꯇꯧꯔꯒ ꯑꯗꯨ ꯑꯩꯈꯣꯏꯁꯦ ꯈꯔ ꯈꯣꯏꯗꯣꯛ ꯊꯣꯛꯦ ꯀꯅꯦ ꯐꯨꯔꯁꯤꯔ ꯃꯁꯤ ꯐꯨꯔꯁꯤꯔꯅ ꯔꯣꯕꯤꯁꯟ ꯀꯩꯣ ꯇꯧꯔꯒ ꯇꯧꯔ ꯇꯧꯔꯁꯤꯔꯅ ꯇꯧꯔꯝꯃꯕꯅꯦꯕ ꯑꯗꯒꯤ ꯍꯥꯎꯒꯤ ꯃꯇꯥꯡꯗ ꯍꯥꯎ ꯑꯗꯨꯅ ꯃꯔꯣꯡ ꯑꯃ ꯖꯨꯅꯤꯌꯔꯁꯦ ꯁꯦꯅꯤꯌꯔꯅꯤ ꯑꯩꯈꯣꯏ ꯀ꯭ꯂꯥꯁ ꯑꯃꯇꯪ ꯇꯧꯗꯕꯅꯤ ꯑꯗꯨꯅ ꯑꯩꯈꯣꯏ ꯀ꯭ꯂꯥꯁꯇ ꯂꯩꯔꯤꯀꯥꯟꯗꯗꯤ ꯑꯩꯈꯣꯏꯗ ꯁꯦꯅꯤꯌꯔꯒ ꯑꯣꯏꯔꯣꯅ ꯍꯥꯏꯕ ꯍꯥꯏꯔꯦ ꯇ ꯔꯦꯁꯄꯦꯛ ꯇꯣ ꯈꯔ ꯉꯥꯡꯅꯖꯦꯅ ꯈꯪꯕ꯭ꯔꯥ ꯑꯗꯣ ꯃꯣꯏꯅ ꯃꯤꯡꯁꯦ ꯁꯨꯝꯦꯀꯠꯂꯛꯄ ꯍꯥꯏꯇꯥꯔꯦ ꯑꯗꯨꯝ ꯃꯤꯡ
ꯏꯁ ꯏꯁ ꯀꯔꯤ ꯍ ꯉꯝꯃꯤꯅ
ꯈꯔ ꯋꯥꯈꯜꯁꯦ ꯈꯔ ꯈꯣꯏꯗꯧ ꯁꯥꯎꯒꯠꯅꯔꯛꯄꯁꯦ ꯐꯨꯗꯠꯅ ꯖꯤꯦꯔꯥꯅ ꯇꯧꯔꯒ ꯑꯃ ꯀꯥꯔꯁꯟ ꯆꯠꯄꯒꯤꯗꯨꯗ ꯇꯧꯈꯤꯕꯅꯦꯕ ꯑꯗꯨꯁꯨ ꯇꯣꯛꯈ꯭ꯔꯦ ꯑꯗꯨꯝ ꯑꯩꯅ ꯑꯁ ꯇꯧꯅꯨ ꯑꯉꯥꯡ ꯃꯥꯟꯅꯔ ꯀꯩꯀꯥꯟꯗꯅꯣ ꯀꯩꯅꯣ ꯇꯧꯅꯨ ꯌꯥꯔꯦ ꯃꯦꯖꯨꯔꯤꯇꯤ ꯑꯣꯏꯅ ꯇꯧꯔꯁꯤ ꯈꯣꯠꯂꯁꯤ ꯑꯩꯈꯣꯏ ꯃꯣꯏ ꯆꯠꯈ꯭ꯔ ꯀꯥꯟꯗ ꯃꯣꯏꯗ ꯀꯧꯅꯤꯡ ꯀꯧꯂꯒ ꯑꯩꯈꯣꯏ ꯆꯍꯤꯁꯨ ꯂꯣꯏ ꯃꯥꯟꯅ ꯃꯥꯟꯗꯅꯦ ꯑꯗꯨꯅ ꯌꯥꯝ ꯀꯥꯅ ꯀꯩꯅꯣ ꯇꯧꯔꯒꯨꯝꯁꯦꯅ ꯍꯥꯏꯔꯒ ꯑꯗꯨꯃꯥꯏꯅ ꯇꯧꯅꯈꯤꯕꯅꯦꯕ ꯑꯗꯨꯁꯨ ꯑꯗꯣ ꯑꯗꯨꯅꯤ ꯀꯩꯅꯣ ꯇꯧꯕꯒꯤꯁꯦ ꯑꯗꯣ ꯃꯣꯏꯒꯤ ꯀꯩꯅꯣꯗꯨꯁꯨ ꯃꯥꯟꯅꯗ꯭ꯔꯤꯅꯦ ꯑꯁ ꯃꯣꯏꯁꯨ ꯃꯥꯟꯅꯗꯕꯅꯤꯗ ꯃꯣꯏꯁꯨ ꯃꯣꯏꯁꯨ ꯂꯤꯡꯖꯦꯜ ꯃꯥꯟꯅꯗꯕꯅꯤ ꯃꯑꯣꯡ ꯃꯣꯏ ꯃꯣꯏꯒꯤꯁꯨ ꯍꯦꯟꯅ ꯎꯝ ꯃꯣꯏ ꯈꯔ
ꯑꯍꯟ ꯑꯃ ꯌꯥꯎꯕꯗꯣ ꯑꯗꯨꯁꯨ ꯅꯤꯡꯅꯤꯉꯣ ꯑꯁ ꯇꯁꯦꯡꯅ ꯎꯝ ꯌꯥꯝꯃꯩꯅꯗꯤꯌꯦ ꯑꯩꯗꯤ
ꯑꯩ ꯍꯩꯅꯕ ꯍꯩꯅꯗꯕꯒꯤ ꯋꯥ ꯅꯠꯇꯕ ꯍꯣꯏ ꯍꯩꯅꯕ ꯍꯩꯅꯗꯕꯒꯤ ꯋꯥꯁꯨ ꯅꯠꯇꯕ ꯃꯥꯥꯏ ꯈꯔ ꯄꯛꯇꯤ ꯄꯛꯇꯦ
ꯍꯣꯏ ꯄꯛꯇꯦ ꯌꯥꯝ ꯊꯤꯅ ꯄꯛꯇꯦ ꯑꯗꯨꯒꯗꯨ ꯑꯩꯈꯣꯏ ꯃꯇꯝꯗꯗꯤ ꯁꯤꯅꯤꯌꯔ ꯀꯩꯀꯥꯗ ꯐꯖꯅ ꯑꯗꯨꯝ ꯍꯥꯏꯗꯤ ꯀꯩ ꯍꯥꯏꯅꯤ ꯀꯣꯏꯕꯩ ꯂꯥꯛꯄꯩ ꯇꯧꯔ ꯇꯧꯔꯛꯏꯀꯣ
ꯍꯣꯏ ꯀꯣꯏꯕ ꯂꯥꯛꯄ ꯇꯧꯋꯦ ꯑꯗꯣ ꯃꯣꯏꯅ ꯍꯣꯏ ꯐ꯭ꯔꯤ ꯑꯦꯟ ꯐ꯭ꯔꯦꯡ ꯄꯥꯝꯃꯒꯅ ꯍꯣꯏ ꯈꯔ ꯐ꯭ꯔꯤ ꯑꯦꯟ ꯐ꯭ꯔꯦꯡ ꯃꯣꯏ ꯄꯥꯝꯃꯒꯁꯨ ꯑꯩꯈꯣꯏ ꯐ꯭ꯔꯤ ꯑꯦꯟ ꯐ꯭ꯔꯦꯡ ꯇꯧꯕ ꯌꯥꯏꯑꯕ ꯈꯪꯕ ꯇꯁꯦꯡꯅ ꯍꯥꯏꯔꯒꯗꯤ ꯈꯪꯕ꯭ꯔꯥ ꯑꯗꯣ ꯎꯝ ꯍꯣꯏ ꯁꯦꯅꯤꯌꯔ ꯑꯃ ꯂꯩꯅꯔꯕꯅꯤꯅ ꯑꯩꯈꯣꯏ ꯁꯦꯅꯤꯌꯔꯒꯤ ꯖꯨꯅꯤꯌꯔꯒꯤ ꯍꯥꯏꯕꯒꯤ ꯄꯣꯠ ꯑꯃ ꯂꯩꯅꯔ ꯅꯤꯅ ꯑꯩꯈꯣꯏꯅ ꯔꯤꯡꯖꯡ ꯇꯧꯕꯒꯤ ꯋꯥꯁꯨ ꯅꯠꯇꯕ ꯑꯩꯈꯣꯏ ꯈꯔ ꯔꯦꯁꯄꯦꯛ ꯑꯃ ꯑꯣꯏꯅ ꯑꯦꯀꯥꯗꯃꯤꯛ ꯑꯣꯏꯅ ꯔꯦꯁꯄꯦꯛ ꯑꯃ ꯐ꯭ꯂꯣ ꯑꯩꯈꯣꯏ ꯑꯦꯀꯥꯗꯃꯤꯛ ꯑꯦꯠꯃꯣꯁꯐꯤꯌꯔ ꯆꯠꯍꯟꯅꯤꯡꯕꯗꯣ ꯑꯗꯨ ꯇꯧꯗꯦ ꯇꯧꯕꯗꯣ ꯇꯧꯈꯤꯗꯦꯕ ꯄꯣꯠꯁꯦ ꯃꯣꯏꯅ ꯑꯦ ꯃꯤꯗꯣ ꯌꯥꯝꯃꯕꯅꯦ ꯀꯣꯏ ꯏꯁꯄꯣꯠ ꯀ ꯑꯝꯇ ꯈꯪꯗ꯭ꯔꯕꯅꯤ ꯍꯥꯏꯕꯒꯤ ꯄꯣꯠ ꯑꯝꯗ ꯑꯩꯈꯣꯏꯁꯦ ꯌꯥꯝ ꯂꯨꯛ ꯗꯥꯎꯟ ꯇꯧꯕꯗꯣ ꯈꯪꯕ꯭ꯔꯥ ꯑꯗꯨꯃꯥꯏꯅ ꯊꯦꯡꯅꯕ ꯄꯣꯠꯁꯦ ꯑꯁꯨꯝ ꯅꯣꯏꯗꯤ ꯈꯪꯗꯕ ꯋꯥꯅꯦ ꯅꯣꯏ ꯄꯨꯟꯗꯕꯒꯤ ꯑꯩꯈꯣꯏ ꯏꯁ꯭ꯄꯣꯔꯠ ꯃꯇꯝꯗꯒ ꯔꯣꯕꯤꯟꯁꯟꯅꯒ ꯍꯥꯏꯔꯒꯗꯤ ꯄꯨꯅꯤꯡ ꯂꯣꯏꯔꯔꯥꯅꯤ ꯑꯗꯨꯚꯥꯏꯅ ꯍꯥꯏ ꯑꯗꯨ ꯊꯦꯡꯅꯒ
ꯈꯔ ꯀꯩꯅꯣ ꯇꯧꯈꯤꯕꯒꯤ ꯑꯩꯈꯣꯏꯅ ꯀ꯭ꯔꯤꯁꯅꯀꯥꯟꯇꯅ ꯑꯃꯨꯛ ꯊꯦꯝ ꯑꯩꯅ ꯈꯔ ꯊꯦꯝ ꯇꯧꯔꯒ ꯑꯗꯨꯃꯥꯏꯅ ꯑꯩꯈꯣꯏ ꯇꯧꯒꯦꯅꯦꯕ ꯌꯥꯝꯅ ꯋꯥꯊꯣꯛ ꯌꯥꯝꯅ ꯊꯣꯛꯄ ꯕ ꯌꯥꯕ ꯄꯣꯠ ꯑꯃ ꯌꯥꯎꯕꯅꯤꯅ ꯄꯣꯠꯁꯦ ꯑꯩꯈꯣꯏꯅ ꯁꯨꯝ ꯐꯥꯗꯅꯕꯒꯤ ꯁꯨꯝ ꯀꯩꯅꯣ ꯇꯧꯅꯕꯒꯤ
ꯀꯩꯒꯤꯅꯣ ꯍꯥꯏꯁꯦ ꯀꯩꯗꯩꯅꯣ
ꯑꯩꯈꯣꯏ ꯀ꯭ꯂꯥꯁꯀꯤ ꯃꯇꯥꯡꯗꯁꯨ ꯄꯨꯂꯞ ꯈꯟꯅꯒꯦꯅ ꯇꯧꯔꯝꯃꯕꯅꯦ ꯇꯤꯆꯔ ꯗꯦꯗꯒꯤꯁꯨ ꯑꯩꯈꯣꯏ ꯁꯣꯝ ꯅꯥꯀꯟꯗ ꯀ꯭ꯔꯤꯁꯅꯅꯥꯀꯥꯟꯇ ꯑꯩꯈꯣꯏꯕꯥꯅꯤ ꯂꯥꯛꯑꯀꯥꯟꯗ ꯀ꯭ꯔꯤꯁꯅꯀꯥꯟꯗ ꯑꯩꯈꯣꯏꯕꯥꯅꯤ ꯇꯧꯔꯒ ꯇꯤꯆꯔꯗꯦ ꯑꯗꯣ ꯁꯦꯝꯒꯠꯈꯤꯗꯅ ꯑꯗꯨꯒꯤ ꯑꯗꯨꯒꯤꯗꯨꯗ ꯑꯗꯨꯒ ꯑꯁ ꯀꯩꯅꯣꯒꯤꯗꯨꯁꯨ ꯃꯔꯣꯕ ꯄꯨꯔꯥ ꯕꯤꯦꯔꯥꯅꯤ ꯇꯧꯔꯤꯁ
ꯑꯊꯨꯅꯤ ꯑꯗꯨꯒ ꯍꯧꯖꯤꯛ ꯍꯧꯖꯤꯛꯁꯤꯅ ꯑꯃ ꯑꯍꯟ ꯑꯃ ꯌꯥꯎꯕꯗꯣ
ꯎꯝ
ꯃꯣꯏ ꯃꯌꯥꯝꯅ ꯆꯪꯉꯒ ꯀꯔꯤ ꯌꯥꯅꯗꯕꯒꯤ ꯍꯥꯏꯗꯤ ꯃꯊꯟꯇ ꯇꯥꯏ ꯈꯣꯠꯂꯦ ꯀꯥꯏꯅꯒ ꯄꯥꯎ ꯇꯥꯏꯅꯦ ꯑꯗꯨꯕꯨꯗꯤ ꯑꯍꯟꯗꯅꯗꯤ ꯁꯣꯏꯔꯤꯅꯦꯕꯀꯣ
ꯎꯝ
ꯑꯗꯨꯃꯥꯏꯅꯒ ꯄꯥꯎ ꯇꯥꯛ
ꯍ ꯃꯥ ꯋꯥꯈꯜ ꯈꯔ ꯃꯥꯟꯅꯔꯝꯃꯔꯣꯏ ꯀꯒꯤꯩꯅꯣ ꯍꯥꯏꯕꯗ ꯃꯥꯅ ꯋꯥꯈꯜ ꯑꯃꯈꯜꯂꯝꯅꯤ ꯑꯗꯒꯤ ꯑꯍꯟꯗꯤ ꯃꯥꯅꯒꯤ ꯃꯦꯆꯨꯔꯤꯇꯤ ꯑꯣꯏꯕꯅꯤꯅ ꯃꯥꯅ ꯉꯥꯡꯉꯤ ꯄꯣꯠꯇꯁꯤꯨꯗ ꯂꯣꯏ ꯆꯠꯂꯣ ꯍꯥꯏꯕꯒꯤ ꯄꯣꯠ ꯑꯃ ꯂꯥꯛꯑꯝꯅꯤ ꯑꯗꯒꯤ ꯑꯦ ꯄꯥꯈꯪ ꯄꯥꯈꯪ ꯄꯥꯈꯪ ꯍꯥꯏꯥꯏꯔꯒ ꯄꯥꯈꯪ ꯉꯥꯛꯇ ꯆꯠꯂꯀꯥꯟꯗ ꯈꯔ ꯑꯦ ꯄꯥꯈꯪꯒꯤ ꯕꯥꯏꯞ ꯍꯥꯏꯕ ꯑꯃ ꯂꯩ ꯑꯗꯨꯒꯤ ꯄꯥꯈꯪꯒꯤ ꯕꯥꯏꯞ ꯍꯥꯏꯔꯒꯗꯤ ꯑꯩꯈꯣꯏ ꯃꯦꯖꯣꯔꯤꯇꯤ ꯍꯥꯏꯔꯗꯤ ꯑꯦꯝ ꯑꯦ ꯍꯥꯏꯔꯤꯗꯤ ꯑꯦꯝ ꯑꯦ ꯍꯥꯏꯔꯤꯁꯤꯗꯤ ꯊꯛꯄꯤ ꯆꯥꯕꯤꯁꯤ ꯑꯗꯨꯝ ꯂꯥꯛꯑꯗꯕꯅꯤ ꯅꯠꯇ꯭ꯔꯥ ꯍꯣꯏ ꯆꯥꯖꯗꯕ ꯀꯥꯡꯕꯨ ꯈꯔ ꯌꯥꯎꯖꯔꯒꯁꯨ ꯆꯨꯑꯦꯝ ꯆꯥꯕꯤ ꯊꯛꯄꯤꯁꯦ ꯑꯗꯨꯝ ꯂꯥꯛꯄꯅꯤꯅ ꯑꯍꯟꯁꯨ ꯀꯅꯥꯏꯅ ꯀꯧꯔꯒ ꯆꯠꯀꯅꯤ ꯍꯣꯏ ꯕꯦꯕꯥꯔ ꯍꯥꯏꯕ ꯑꯝꯁꯨ ꯂꯥꯛꯑꯦ ꯔꯦꯁꯄꯦꯛ ꯍꯥꯏꯕ ꯑꯃꯝ ꯂꯥꯛꯑꯦ ꯗꯤꯁꯤꯄ꯭ꯂꯤꯟ ꯍꯥꯏꯕ ꯑꯝꯨ ꯂꯥꯛꯄꯅꯤꯅ ꯑꯗꯨꯒꯤ ꯅꯃꯦ ꯅꯣꯝꯁꯇ ꯃꯌꯥꯝꯗꯣ ꯂꯥꯛꯄꯅꯤꯅ ꯈꯔꯁꯨ ꯍꯥꯏꯅꯤꯡꯗꯕ ꯑꯣꯏꯔꯝꯕꯁꯨ ꯌꯥꯏ ꯑꯗꯨꯗꯁꯨ ꯃꯥꯁꯨ ꯀꯤꯛ ꯑꯥꯎꯠ ꯇꯧꯕꯒꯤ ꯋꯥꯈꯟꯗ ꯃꯥꯁꯨ ꯑꯗꯨꯃꯥꯏꯅ ꯈꯔ ꯈꯜꯂꯝꯅꯦꯕ ꯈꯪꯕ ꯑꯗꯨꯒꯤ ꯈꯔ ꯅꯨꯡꯉꯥꯏꯇꯦ ꯐꯠꯇꯕ ꯑꯣꯏꯔꯝꯕ ꯌꯥꯏ
ꯑꯗꯨꯕꯨꯗꯤ ꯂꯥꯛꯑꯝꯕ ꯌꯥꯏ
ꯑꯗꯨꯗꯒꯤ ꯃꯉꯣꯟꯗ ꯀꯣꯛꯇꯥꯛ ꯆꯥꯕ ꯍꯥꯏꯕ ꯑꯃ ꯂꯥꯛꯇ꯭ꯔꯅꯦ ꯑꯦ ꯄꯣꯠꯁꯦ ꯗꯥꯏꯔꯦꯛ ꯍꯥꯏꯕ ꯌꯥꯕ ꯍꯥꯏꯕ ꯑꯃꯀ ꯗꯥꯏꯔꯦꯛ ꯏꯟꯗꯥꯏꯔꯦꯛ ꯍꯥꯏꯕ ꯑꯃ ꯌꯥꯕ ꯍꯥꯏꯕ ꯑꯃꯛꯀ ꯂꯥꯛꯄꯅꯤꯅ ꯃꯉꯣꯟꯗꯁꯨ ꯈꯔ ꯀꯣꯛꯇꯥꯛ ꯆꯥꯕ ꯈꯔ ꯋꯥ ꯈꯔ ꯉꯥꯡꯕ ꯈꯧꯇꯛ ꯈꯔ ꯆꯥꯕ ꯂꯩꯔꯝꯅꯦꯕ ꯑꯗꯨꯅꯁꯨ ꯈꯔ ꯀꯩꯅꯣ ꯇꯧꯔꯝꯗꯣꯏ ꯃꯥꯜꯂꯦꯕ ꯋꯥꯗꯣ ꯈꯔ ꯄꯥꯛꯅ ꯃꯉꯣꯟꯗ ꯍꯥꯏꯕ
ꯅꯠꯇꯦ ꯅꯠꯇꯦ ꯑ ꯑꯗꯨꯒꯤ ꯋꯥ ꯅꯠꯇꯤꯃꯤ ꯑꯁ ꯋꯥꯔꯤ ꯑꯆꯧꯕ ꯑꯃ ꯂꯩꯔꯤꯌꯦ
ꯀꯔꯤ ꯑꯣꯏꯌꯦ ꯁꯣꯅ
ꯑꯁ ꯑꯩꯈꯣꯏꯒꯤ ꯑꯍꯟ ꯃꯌꯥꯅ
ꯎꯝ
ꯑꯗꯨꯗ ꯀꯔꯤ ꯑꯗꯨꯒꯤ ꯑꯍꯟ ꯑꯅꯨꯕꯗꯣ
ꯎꯝ
ꯑꯗꯨꯅꯒ ꯀꯩ ꯍꯥꯏꯅꯤ ꯃꯥꯏ ꯃꯌꯨꯝꯗ ꯆꯥꯛ ꯆꯥꯁꯤꯜꯂꯛꯑꯣ ꯀꯥꯏꯅꯒ ꯀꯧꯏꯌꯦ ꯑꯗ ꯀꯗꯤ ꯍꯥꯏꯗꯤ ꯅꯍꯥꯟꯃꯨꯛ ꯄꯤꯛꯅꯤꯛ ꯆꯠꯂꯨꯕꯗꯣ ꯃꯣꯏꯔꯥꯡꯗ ꯑꯗꯨꯗꯒ ꯀꯔꯤ ꯍꯛ ꯇꯧꯔꯛꯄꯩ ꯇꯞꯇ ꯁꯥꯏꯠ ꯍꯛ ꯑꯣꯏꯅ ꯀꯣꯂꯛꯏ ꯅꯥꯠ ꯃꯈꯨꯠ ꯑꯃꯅ
ꯎꯝꯝ
ꯑꯗꯨꯃꯥꯏꯅꯒ ꯇꯧꯔꯛꯑꯦ ꯍꯥꯏꯌꯦꯕ
ꯍꯣꯏ ꯍꯛ ꯇꯧꯕꯒꯤꯗꯨꯗꯤ ꯍꯣꯏ ꯈꯔ ꯀꯩꯅꯣ ꯇꯧꯔꯦ ꯍꯣꯏ ꯍꯛ ꯇꯧꯕꯗꯨꯗꯤ ꯅꯣꯔꯃꯦꯜ ꯗꯥꯔꯝꯗ ꯌꯥꯕꯗꯤ ꯌꯥꯏ ꯑꯗꯨ ꯑꯣꯏꯔꯁꯨ ꯈꯔ ꯆꯥꯛ ꯆꯥꯁꯤ ꯈꯣꯠꯁꯤ ꯂꯥꯛꯞꯄꯣꯛꯑꯣ ꯀꯥꯏ ꯇꯣꯟꯗ ꯂꯥꯛꯑꯣ ꯀꯥꯏ ꯍꯥꯏꯕ ꯄꯣꯠ ꯑꯃ ꯀꯟꯁꯦꯞ ꯑꯃ ꯂꯥꯛꯄꯗꯨꯗꯤ ꯈꯔꯁꯨ ꯑꯗꯨꯒꯤꯗꯤ ꯈꯔꯗꯤ ꯍꯣꯏ ꯏꯁ꯭ꯇꯣꯛ ꯀꯤꯡ ꯕꯥꯏꯞ ꯈꯔ ꯆꯪꯏ ꯏꯁꯥꯗꯁꯨ ꯍꯩꯅꯗꯦ ꯇ꯭ꯔꯤꯞ ꯕꯥꯏꯞ ꯈꯔ ꯆꯪꯏꯤ ꯑꯗꯣ
ꯃꯥꯅꯦ ꯑꯗꯨꯅꯦ ꯑꯗꯨꯒꯤ ꯋꯥꯔꯤ ꯂꯤꯔꯛꯑꯦꯕ ꯑꯗꯨꯒꯤ ꯁꯨꯃꯥꯏꯅ ꯇꯧꯔꯛꯑꯦ ꯈꯣꯠꯂꯛꯑꯦꯅ ꯑꯗꯨꯒꯤ ꯑꯣ ꯅꯪ ꯑꯩꯁꯨ ꯒ꯭ꯌꯥꯟ ꯇꯥꯔꯕ
ꯎꯝ
ꯃꯣꯏ ꯀ꯭ꯂꯥꯁꯀꯤ ꯅꯨꯄꯤ ꯑꯃꯗꯟ ꯑꯃ ꯃꯌꯥꯡ ꯑꯃ ꯌꯥꯎꯕꯗꯣ
ꯎꯝ
ꯑꯗꯨꯗꯁꯨ ꯑꯗꯨꯒꯤ ꯑꯅꯨꯕꯗꯣ ꯑꯗꯨꯅ ꯀꯩꯀꯩꯅꯣ ꯀꯃꯦꯟ ꯈꯔ ꯍꯥꯏꯌꯦ ꯍꯥꯏꯗꯤ ꯖꯨꯠ ꯇꯥꯗꯕ ꯀꯃꯦꯟ ꯈꯔ ꯑꯗꯨꯃꯥꯏꯅ ꯍꯥꯏꯔꯛꯑꯦ ꯈꯣꯠꯂꯦꯅ ꯑꯗꯨꯗꯒꯤ ꯄꯨꯔꯥ ꯇꯣꯉꯥꯟ ꯇꯥꯍꯟꯈꯤꯕꯅꯦ ꯍꯥꯏꯌꯦꯕ ꯋꯥꯔꯤꯁꯦ
ꯎꯝ ꯁꯨꯃꯅꯁꯨ ꯄꯥꯈꯪꯒꯤ ꯕꯥꯏꯞꯅꯤꯒꯥꯏ ꯍꯥꯏꯕꯒꯤ ꯄꯥꯈꯪꯒꯤ ꯕꯥꯏꯞꯅꯦꯅ ꯄꯪꯊꯥ ꯊꯥꯔꯛꯝꯃꯅꯤꯅꯤ ꯃꯊꯣꯡ ꯃꯉꯥꯡꯗꯣꯏꯗ
ꯑꯗꯨ ꯑꯗꯨꯅꯦ ꯑꯗꯨꯅꯦ ꯑꯗꯨꯗꯅꯦ ꯑꯗꯨ ꯁꯨꯃꯥꯏꯅ ꯋꯥ ꯗꯥꯏꯔꯦꯛ ꯉꯥꯡꯨꯕꯗꯒꯤ ꯇꯧꯔꯦ ꯈꯣꯠꯂꯦꯅ
ꯍꯦ ꯃꯅꯤ ꯑꯗꯨꯒꯤꯚꯥꯏꯠꯇꯣ
ꯈꯪꯗ ꯑꯗꯨꯒ
ꯑꯇ ꯈꯪꯗꯕꯗꯥ
ꯈꯪꯗꯤꯦ
ꯁꯤꯁꯤꯅꯤ ꯅꯨꯄꯥ ꯅꯨꯄꯥ ꯅꯨꯄꯥꯒꯤ ꯃꯇꯥꯡꯗꯅꯦ ꯑꯩ ꯀꯩꯅꯣꯝꯃꯒꯦ ꯅꯪꯉꯣꯟꯗꯅꯦ ꯊꯥꯖꯕ ꯑꯃ ꯊꯝꯃꯣ ꯅꯨꯄꯥ ꯍꯥꯏꯔꯒꯁꯨ ꯅꯨꯄꯥꯁꯤꯗꯅꯦ ꯅꯪꯒꯤ ꯅꯪꯅ ꯀꯩꯅꯣꯒꯨꯝꯕ ꯑꯃ ꯍꯪꯉꯛꯄ ꯃꯇꯝꯗ ꯅꯪꯒꯤ ꯈ꯭ꯋꯥꯏ ꯊꯥꯖꯕ ꯅꯨꯄꯥ ꯍꯥꯏꯔꯒ ꯅꯪꯒꯤ ꯍꯧꯖꯛ ꯔꯤꯂꯦꯁꯟꯁꯤꯞ ꯂꯩꯔꯤꯕ ꯅꯣꯏ ꯕꯣꯏ ꯐ꯭ꯔꯦꯟꯗꯣ ꯑꯗꯨꯗ ꯍꯪꯒꯗꯕ ꯑꯩ ꯏꯃꯥꯟꯅꯕ ꯁꯨꯃꯥꯏ ꯁꯨꯃꯥꯏꯅ ꯇꯤꯟꯅꯩ ꯁꯤ ꯇꯧꯏ ꯈꯣꯠꯂꯦ ꯍꯥꯏꯕꯅꯆꯤꯡꯕ ꯃꯣꯏꯒꯤ ꯅꯨꯄꯥꯒꯤ ꯅꯨꯄꯥꯅ ꯅꯨꯄꯥꯒꯤ ꯀꯩꯅꯣꯁꯦ ꯈꯪꯒꯅꯦꯕ ꯅꯨꯄꯤꯅ ꯅꯨꯄꯤꯒꯤ ꯀꯩꯅꯣꯁꯦ ꯈꯪꯒꯅꯦꯕ ꯑꯗꯨꯃꯥꯏꯅ ꯂꯩꯒꯗꯕꯅꯦꯕ ꯄꯣꯠꯁꯦ ꯅꯕ꯭ꯔ ꯑꯗꯨꯅ ꯑꯩꯈꯣꯏ ꯅꯨꯄꯥꯒꯤ ꯑꯣꯏꯅꯤꯅ ꯀꯩꯅꯣꯒꯤ ꯕꯥꯏꯞꯁꯤ ꯈꯔ ꯇ ꯁꯟꯖꯤꯦꯠꯀꯤ ꯕꯥꯏꯞꯁꯤ ꯈꯔ ꯑꯩꯈꯣꯏꯅ ꯈꯔ ꯆꯤꯡꯅꯕ ꯑꯃ ꯂꯩꯕꯗꯣ ꯑꯗꯨꯒꯤ ꯈꯔ ꯇꯧꯋꯦ ꯍꯥꯏꯕ ꯄꯣꯠꯁꯦ ꯑꯗꯣ ꯌꯥꯝ ꯂꯥꯟꯅꯅꯤ ꯂꯧꯕꯅꯨ ꯃꯥꯁꯨ ꯑꯗꯣ ꯃꯣꯏ ꯇꯧꯔꯝꯕ ꯌꯥꯏ ꯍꯥꯏꯕꯒꯤ ꯄꯣꯠꯇꯨꯅꯤꯀꯣ ꯄꯣꯁꯤꯕꯤꯂꯤꯇꯤꯗꯨꯅꯤꯀꯣ ꯄꯣꯠꯁꯦ ꯑꯗꯣ ꯃꯉꯣꯟꯗ ꯌꯥꯝꯅ ꯍꯟꯊꯅ ꯈꯟꯕꯗꯤ ꯅꯠꯇꯦꯀꯣꯅꯦ ꯍꯥꯏꯁꯦ
ꯑ ꯍꯣ ꯍꯣ ꯈꯪꯉꯦ ꯈꯪꯉꯦꯅꯗ
ꯎꯝ
ꯑꯗꯨꯗꯤꯅꯦ ꯑꯁ ꯄꯦꯔ ꯀꯥ ꯂꯩꯔꯃꯤꯅꯦ ꯑꯗꯨꯗꯤ
ꯕꯦꯔꯥ ꯀꯥꯏ ꯍꯥꯏꯔꯒꯁꯨ ꯑꯦ ꯃꯤꯁꯦ ꯂꯥꯞꯆꯤꯟ ꯇꯤꯟꯅ ꯇꯥꯔꯦ ꯀꯩꯒꯤꯅꯣ ꯍꯥꯏꯕꯗ ꯅꯣꯏꯒ ꯋꯥꯔꯤ ꯁꯥꯟꯅꯗꯕꯅꯤꯅ ꯅꯪꯉꯣꯟꯗꯁꯨ ꯀꯥ ꯍꯦꯟꯅ ꯋꯥꯔꯤ ꯁꯥꯟꯅꯗꯕꯅꯤꯅ ꯄꯣꯠꯁꯤ ꯅꯪ ꯂꯥꯞꯆꯤꯟ ꯇꯤꯟꯅ ꯇꯥꯔꯦ ꯑꯗꯣ ꯈꯔ ꯀꯧꯕ ꯃꯇꯝꯗ ꯀꯧꯕ ꯉꯥꯡꯕ ꯃꯇꯝꯗꯁꯨ ꯑꯦ ꯍꯥꯏꯐꯦꯠ ꯅꯣꯞꯐꯦꯠ ꯅꯣꯞꯐꯦꯠ ꯇꯧꯔꯒ ꯇꯧ ꯇꯥꯔꯦ ꯑꯗꯨ ꯃꯤꯗꯣ ꯀꯩꯅꯣ ꯇꯧꯅ ꯁꯤꯡꯅ ꯂꯣꯏꯅ ꯇꯥꯔꯦ ꯑꯗꯨꯅꯤ ꯇꯧꯔꯤꯁꯦ ꯌꯥꯝ ꯀꯥꯥꯏ ꯍꯦꯟꯅ ꯀ꯭ꯂꯣꯖꯁꯨ ꯇꯧꯗꯕ ꯌꯥꯝ ꯀꯥ ꯍꯦꯟꯅꯁꯨ ꯂꯥꯞꯊꯣꯛꯇꯕ ꯍꯥꯏꯕ ꯑꯃ ꯆꯪꯉꯦꯕ ꯃꯤꯁꯦ ꯂꯣꯏꯅꯕ ꯃꯇꯝꯗ ꯑꯗꯒꯤ ꯑꯦꯛꯁꯄꯦꯛꯇꯦꯁꯟꯁꯤꯁꯨ ꯌꯥꯝꯅ ꯑꯩ ꯃꯁꯇ ꯀꯥꯕ ꯃꯇꯝꯗ ꯑꯩ ꯑꯃ ꯂꯦꯁꯟ ꯑꯃ ꯂꯔꯟ ꯇꯧꯋꯦꯕ ꯂꯦꯁꯟꯁꯦ ꯃꯤꯁꯦ ꯑꯦꯛꯁꯄꯦꯛꯇꯦꯁꯟ ꯌꯥꯝ ꯍꯥꯏ ꯑꯣꯏꯅ ꯊꯝꯕ ꯑꯦꯁ ꯊꯥꯖꯔꯤꯅꯤ ꯍꯥꯏ ꯄꯨꯡꯇꯥ ꯊꯥꯖꯔꯒ ꯊꯝꯗꯕ ꯂꯣ ꯃꯤꯠ ꯂꯣꯗꯧꯅ ꯊꯝꯒꯗꯕ ꯑꯦ ꯃꯥꯁꯨ ꯃꯤꯅꯤ ꯃꯥ ꯑꯐꯕ ꯂꯩ ꯒꯨꯗ ꯍꯥꯏꯕ ꯑꯃ ꯕꯦꯠ ꯑ ꯍꯥꯏꯕ ꯑꯃ ꯂꯩ ꯍꯥꯏꯕꯗꯤ ꯄꯣꯠꯁꯦ ꯈꯟꯒꯗꯕ ꯑꯗꯨ ꯈꯜꯂꯀꯥꯟꯗ ꯃꯥꯒꯤ ꯑꯦꯛꯁꯄꯦꯛꯇꯦꯁꯟꯁꯨ ꯌꯥꯝ ꯍꯥꯏ ꯑꯣꯏꯅ ꯊꯝꯗꯕ ꯑꯗꯨꯅꯤ ꯑꯗꯨꯃꯥꯏꯅ ꯈꯜꯂ ꯑꯩ ꯑꯗꯨꯃꯥꯏꯅ ꯃꯤꯁꯤꯡꯁꯦ ꯑꯗꯨꯃꯥꯏꯅ ꯂꯣꯏ ꯇꯤꯟꯅꯅꯤꯡꯉꯦ ꯈꯜꯂꯦ ꯃꯤ ꯑꯃꯁꯨ ꯑꯩ ꯂꯣꯟ ꯇꯤꯟꯅꯕ ꯃꯤꯁꯤꯡꯁꯦ ꯂꯣꯏꯅ ꯑꯗꯨꯃꯥꯏꯅ ꯊꯝ ꯀꯩꯒꯤꯅꯣ ꯍꯥꯏꯕꯗ ꯑꯦꯁ ꯅꯪꯅ ꯅꯪꯒꯤ ꯊꯕꯛ ꯑꯃ ꯇꯧꯕ ꯃꯇꯝꯗ ꯃꯣꯏ ꯂꯥꯛꯄꯤꯒꯅꯤ ꯍꯥꯏꯕꯒꯤ ꯄꯣꯠ ꯑꯃ ꯂꯥꯛꯄ ꯃꯇꯝꯗ ꯃꯣꯏ ꯂꯥꯛꯄꯤꯗ꯭ꯔꯒꯗꯤ ꯅꯪꯉꯣꯟꯗ ꯋꯥꯈꯜ ꯅꯨꯡꯉꯥꯏꯇꯦꯗꯅ ꯑꯗꯨꯅ ꯑꯗꯨꯒꯤ ꯄꯣꯠꯁꯦ ꯈꯔ ꯂꯩꯔꯛꯄꯅꯤꯅ ꯂꯥꯛꯄꯅꯤꯅ ꯅꯪꯁꯨ ꯑꯗꯨꯒꯤ ꯑꯦꯛꯁꯄꯦꯛꯇꯦꯁꯟ ꯌꯥꯝꯅ ꯊꯝꯃꯣꯏꯗꯕ ꯑꯦ ꯃꯣꯏ ꯂꯥꯛꯑꯁꯨ ꯂꯥꯛꯇ꯭ꯔꯁꯨ ꯑꯩ ꯂꯩꯐꯝ ꯊꯣꯛꯄ ꯑꯩꯁ ꯂꯩ ꯑꯩꯒꯤ ꯂꯩꯐꯝ ꯊꯣꯛꯄ ꯍꯥꯏꯕ ꯑꯃ ꯂꯩꯕꯗꯣ ꯑꯗꯨꯒꯤ ꯄꯣꯠꯇꯣ ꯂꯩꯒꯗꯕꯅꯦꯕ ꯑꯗꯨ ꯅꯠꯇ꯭ꯔꯗꯤ ꯃꯣꯏ ꯂꯥꯛꯑꯒ ꯑꯩꯒꯤ ꯏꯟꯐ꯭ꯂꯨꯌꯦꯟꯁ ꯑꯩꯒꯤ ꯃꯥꯏꯟꯗ ꯗꯤꯄ꯭ꯔꯦꯁꯟ ꯆꯠꯇꯣꯏ ꯆꯠꯄꯗꯤ ꯃꯣꯏꯗꯣ ꯃꯣꯏꯗꯣ ꯀꯥꯟꯅꯗꯕ ꯄꯣꯠꯇꯣ ꯂꯧꯊꯣꯛꯈꯤꯕꯅ ꯐꯩꯌꯦꯞ ꯃꯣꯏꯗꯒꯤ ꯀꯅ ꯁꯨꯝ ꯇꯤꯟꯅꯔꯒ ꯒ ꯋꯥꯈꯟꯁꯦ ꯅꯨꯡꯉꯥꯏꯅꯕ ꯑꯩꯈꯣꯏ ꯏꯃꯥꯟꯅꯕꯅꯤ ꯍꯥꯏꯕꯒꯤ ꯃꯣꯏꯗ ꯑꯦꯛꯁꯄꯦꯛꯇꯦꯁꯟ ꯌꯥꯝ ꯂꯩꯁꯟꯕꯗꯣ ꯑꯗꯨ ꯀꯥꯟꯅꯗꯦꯁꯤꯅꯦ ꯑꯩꯟ ꯍꯥꯏꯁꯤ ꯅ ꯅꯪ ꯂꯩꯔꯨꯕꯩꯅꯦ ꯅꯪ ꯁꯣꯔꯤꯗꯨ ꯇꯣ
ꯃꯥꯅꯦ ꯃꯥꯅꯦ ꯆꯨꯝꯃꯦ
ꯅꯪꯅ ꯑꯦꯝ ꯁꯦꯃꯤꯁꯇꯔꯁꯦ ꯂꯣꯏꯅꯔꯛꯑꯅꯤꯅ ꯃꯥꯅꯦ ꯃꯥꯅ ꯍꯥꯏꯔꯁꯦ ꯂꯣꯏ ꯐꯅꯤ ꯍꯥꯏꯕꯒꯤ ꯄꯣꯠ ꯑꯃ ꯅꯪ ꯈꯜꯂꯨꯕ ꯍꯥꯏꯇꯥꯔꯦ ꯈꯪꯕ ꯑꯗꯨꯒꯤ ꯑꯗꯨꯒꯤꯁꯨ ꯑꯣꯏꯕꯅꯤ
ꯃꯥꯅꯦ ꯑꯗꯨꯅꯤ ꯆꯨꯝꯃꯤ ꯆꯨꯝꯃꯤ ꯅꯪꯅ ꯍꯥꯏꯔꯤꯗꯨ ꯆꯨꯝꯃꯤ
ꯑꯩꯈꯣꯏꯁꯨ ꯂꯩꯌꯦꯕ ꯑꯩꯁꯨ ꯂꯩꯌꯦꯕ ꯑꯗꯣ ꯑꯩꯒꯤ ꯂꯩꯕꯁꯤꯅ ꯀꯩꯅꯣꯗ ꯂꯩꯈꯤꯕ ꯍꯥꯏꯇꯥꯔꯦ ꯀ꯭ꯂꯥꯁ ꯒ꯭ꯔꯦꯖꯨꯑꯦꯁꯟꯗ ꯑꯗꯨꯒꯤ ꯂꯦꯁꯟꯁꯦ ꯂꯔꯟ ꯇꯧꯈꯤꯕ ꯍꯥꯏꯇꯥꯔꯦ ꯈꯪꯕ꯭ꯔꯥ ꯑꯗꯨꯅ ꯍꯦꯟꯖꯤꯂꯥꯟ ꯇꯧꯈꯤꯕꯅꯤꯅ ꯑꯩ ꯍꯧꯖꯤꯛ ꯑꯝꯇ ꯊꯥꯖꯗꯦ ꯑꯩꯈꯣꯏ ꯇꯤꯟꯅꯔꯤꯅꯦ ꯍꯥꯏ ꯃꯌꯥꯝꯁꯤꯁꯨ ꯑꯩꯝ ꯊꯥꯖꯗꯦꯕ ꯈꯪꯕ꯭ꯔꯥ ꯂꯦꯁꯅꯗꯨ ꯂꯟ ꯇꯧꯈꯤꯕ ꯃꯤꯅ ꯍꯥꯔꯠ ꯃꯣꯠꯇ ꯂꯦꯁꯟꯗꯣ ꯂꯔꯟ ꯇꯧꯈꯤꯕꯅꯤꯅ ꯊꯥꯖꯕꯗꯣ ꯄꯥꯡꯅ ꯉꯝꯗꯦꯕ
ꯎꯝ
ꯑꯗꯨꯅꯤ ꯇꯧꯔꯤꯁꯤ ꯑꯗꯨꯅ ꯏꯁꯥꯒꯤ ꯋꯥꯈꯜ ꯑꯗꯨ ꯑꯗꯨꯅ ꯈ꯭ꯋꯥꯏ ꯐꯔꯕꯅꯦ ꯑꯦꯛꯁꯄꯦꯛꯇꯦꯁꯟꯁꯤ ꯂꯣ ꯑꯣꯏꯅ ꯊꯝꯕ ꯃꯤ ꯈꯨꯗꯤꯡꯃꯛꯁꯦ ꯑꯗꯨꯅ ꯈ꯭ꯋꯥꯏ ꯐꯖꯅꯤ
ꯃꯥꯅꯦ
ꯑꯗꯨꯅꯤ ꯑꯗꯣ ꯃꯦꯔꯤꯅꯥꯒꯤ ꯃꯦꯔꯤꯅꯥꯁꯦ ꯈꯔ ꯀꯩꯅꯣ ꯇꯧꯕ ꯃꯥꯜꯂꯤꯅꯦ ꯈꯔ ꯀꯦꯕ꯭ꯔꯥ ꯀꯃꯥꯏꯅ ꯇꯧꯏ ꯃꯥꯁꯦ
ꯄꯪꯉꯦ ꯄꯪꯉꯦ ꯅꯠꯇꯦ ꯅꯠꯇꯦ ꯑꯁꯦꯡꯕꯗꯁꯨ ꯈꯔꯗꯤ ꯄꯪꯖꯩ
ꯎꯝ
ꯏꯆꯝ ꯆꯝ ꯍꯥꯏ ꯗꯤ ꯀꯩ ꯍꯥꯏꯅꯤ ꯅꯪꯅ ꯍꯥꯏꯕꯗꯣ ꯍꯥꯏꯗꯤ ꯑꯗꯨꯝ ꯃꯤꯒꯁꯨ ꯄꯣꯛꯊꯥ ꯊꯥꯖꯕ ꯈꯣꯠꯆꯕ ꯑꯗꯨꯝ